ꯑ
ꯇꯌꯦ
ꯑ ꯑꯣꯀ ꯂꯕꯣ
ꯍꯒꯇ꯭ꯔꯤꯌꯦꯦ
ꯅꯪ ꯅꯨꯄꯥꯒ ꯇꯨꯝꯃꯤꯔꯣ
ꯑꯁ ꯇꯨꯝꯗꯗ ꯅꯪꯁꯨꯨꯔ ꯇꯔꯒꯤ ꯍꯧꯖꯤꯛꯀꯣ
ꯈ꯭ꯔꯕꯝꯗꯄꯥ
ꯍꯧꯉꯛꯈ꯭ꯔꯦ
ꯎ ꯐꯅꯦ
ꯉꯗꯤ
ꯑꯁꯁꯨ ꯀꯥꯕꯗꯣꯗ ꯉꯥꯏꯔꯤꯌꯦ
ꯀꯩ ꯃꯊꯦꯜ ꯆꯥꯔꯒꯦ
ꯈꯔꯣ ꯍꯥꯏ ꯀꯥꯏ
ꯎꯝ
ꯆ ꯉꯥꯡ ꯍꯅ ꯑꯃꯁꯁꯨ
ꯑꯣ ꯍꯥꯏꯕꯅꯦ
ꯍꯥꯏꯔꯤꯅꯨ ꯑꯣ ꯍꯥꯏꯔꯤꯅꯨ ꯀꯔꯤꯅꯣ
ꯍꯥꯥꯃꯦ ꯌꯥꯗ꯭ꯔꯨ ꯍꯥꯏꯁꯦ
ꯑꯁꯁꯨ ꯀꯥꯏꯗꯦꯗ ꯑꯗꯨ ꯋꯥꯔꯤꯁꯤꯅꯕ ꯅꯨꯡꯉꯥꯏꯇꯦ
ꯎ ꯍꯋꯥꯏ ꯈꯠꯇꯔꯣ ꯆꯥꯕ
ꯑꯁ ꯍꯋꯥꯏꯁꯨ ꯆꯥꯏꯌꯦ ꯍꯪꯒꯥꯝ ꯁ
ꯈꯥꯗ꯭ꯔꯣ ꯍꯟꯗꯝ꯭ꯔꯥ ꯍꯪꯒꯥꯝ
ꯎꯝ ꯈꯥꯗꯦ ꯊꯣ ꯃꯃꯦ ꯎꯝ
ꯅꯪꯒꯤ ꯍꯪꯉꯝꯗꯨ ꯃꯨꯠ ꯊꯣꯃꯦ ꯍꯥꯏꯕ ꯑꯖꯤꯟꯇꯣ ꯊꯝꯕ꯭ꯔꯣ
ꯆꯤꯅꯤꯗ
ꯋꯥꯣꯏꯔꯦ ꯍꯁ
ꯐꯒꯤ ꯆꯥꯖ ꯇ
ꯑꯣ ꯑꯗꯨꯒꯤꯅꯤꯅꯦ ꯍꯛꯆꯥꯡꯗꯣ ꯐꯔꯤꯗꯣ
ꯎꯝ ꯍ ꯃꯥꯅꯤ ꯃꯤꯅ ꯁꯅꯥꯗꯤꯤꯕ ꯑꯗꯨꯅꯤ ꯁꯥꯏꯁ
ꯍꯥꯏꯗꯤ ꯎꯇ ꯆꯥꯏꯦ
ꯀꯤ
ꯑ
ꯅꯪꯅ ꯊꯣꯡꯉꯔꯣ ꯅꯨꯄꯥꯅ ꯊꯣꯡꯉꯤꯔꯣ
ꯑꯩ ꯊꯉꯅꯦ
ꯁꯤꯗ ꯀꯟꯁꯔ ꯀꯟꯅ ꯇꯧꯔꯤꯌꯦ ꯃꯤ ꯈꯔ
ꯑꯣꯁ ꯑꯩꯁꯨ ꯌꯥꯎꯅꯤꯡꯉꯦ ꯇꯥꯗꯦ ꯈꯤꯇꯪ ꯈꯤꯇꯪ ꯇꯥꯏꯌꯦ
ꯑꯁ ꯄꯨꯔꯥ ꯕꯦꯔꯥꯅꯤ ꯍꯣꯏ ꯋꯥ ꯈꯤꯇꯥꯡ ꯂꯥꯏꯈꯠꯂꯣ ꯅꯪꯒꯤ ꯕꯣꯔꯨꯝꯗꯣ
ꯎꯝ
ꯇꯥꯏꯌꯦ ꯇꯥꯏꯌꯦ ꯇꯥꯏꯌꯦ
ꯊꯣꯏ ꯂꯥꯎ ꯕꯕꯨꯂꯨꯝꯗꯣ ꯈꯔ ꯂꯩꯊꯕꯤꯌꯨ ꯍꯥꯏꯕ ꯅꯪꯒꯤꯗꯣ ꯑꯩ ꯍꯧꯖꯤꯛ ꯁꯥꯟꯅꯔꯤꯕ ꯑꯗꯨꯒꯤꯅꯦꯕ ꯀꯅꯦ ꯃꯥꯥꯏ
ꯑꯁ ꯏꯁꯤꯡꯒ ꯃꯩꯒ ꯇꯥꯏꯌꯦ
ꯑꯣꯔꯣꯏ ꯍꯥꯏꯒ ꯀꯣꯁꯤ ꯑꯣꯏ ꯑꯣꯏ ꯍꯥꯏꯔꯣꯏ
ꯋꯥꯅ ꯇꯧꯕꯤꯔꯒ ꯑꯃꯨꯛ ꯐ꯭ꯔꯤꯗ ꯀꯥꯎꯔꯗꯤ ꯑꯩꯗꯤ ꯑꯗꯨꯒꯨꯝꯕꯗꯨꯅꯦ ꯑꯩꯅ ꯈ꯭ꯋꯥꯏꯗꯒꯤ ꯇꯜꯂꯤꯁꯦ
ꯃꯣꯏ ꯆꯨꯐꯥ ꯃꯥꯟ ꯀꯗꯕꯥ ꯍꯥꯏꯖꯅꯤꯗ
ꯉꯁꯤ ꯌꯨꯝꯗ ꯂꯩꯒꯗ꯭ꯔꯣ
ꯉꯥꯏ ꯂꯥꯛꯑꯦ ꯂꯥꯛꯑꯣ ꯍꯣꯔꯦꯟ
ꯂꯥꯛꯀꯦ ꯍꯣꯏ ꯌꯥꯔꯗꯤ ꯑꯁ ꯑꯩꯁꯨ ꯊꯕꯛ ꯑꯁ ꯌꯥꯝꯕꯒꯤꯅꯤ ꯆꯠꯊꯣꯛꯄ ꯌꯥꯗꯕꯒꯤꯅꯤꯅꯦ ꯆꯠꯊꯣꯛꯄ ꯌꯥꯔꯦ ꯄꯪꯆꯆꯥ ꯆꯠꯇꯔꯤꯅꯦ
ꯑꯍꯥꯎꯕꯁꯨ ꯌꯥꯝ ꯆꯥꯒꯅꯤ ꯍꯥꯏꯅ ꯍꯣꯔꯦꯟ
ꯅꯣꯡꯃ ꯂꯥꯀꯦ
ꯁꯤꯒꯤꯅꯦ ꯂꯩꯔꯤꯗꯣ ꯅꯣꯡꯃꯗꯤ ꯂꯩꯇ꯭ꯔꯦ
ꯑꯗꯨ ꯑꯣꯏꯔꯁꯨ ꯑꯗꯨꯝ ꯉꯁꯤ ꯌꯥꯗ꯭ꯔꯁꯨ ꯑꯗꯨꯝ ꯅ ꯃ ꯂꯥꯛꯄ ꯌꯥꯗ꯭ꯔꯣ ꯅꯣꯏ ꯌꯨꯝꯗ
ꯎꯝ ꯑꯩꯈꯣꯏ ꯌꯨꯝꯗꯗꯤ ꯑꯗꯨꯝ ꯂꯥꯛꯑꯦ ꯑꯗꯨꯗꯤꯅ
ꯃꯒ ꯂꯥꯛ
ꯗꯀꯅꯨ ꯑꯣ ꯋꯥꯥꯏꯁꯤ
ꯂꯣꯏꯔꯦꯍꯦ ꯅꯪꯁꯨ ꯑꯁ ꯂꯥꯛꯍꯟꯅꯤꯡꯗꯕ ꯃꯥꯜꯂꯦꯍꯦ
ꯑ ꯂꯅꯤꯗ꯭ꯔꯦ
ꯀꯩꯅꯣ ꯍꯥꯏ
ꯋꯥꯏꯁꯤꯜꯂꯦ ꯍꯥꯏꯕ
ꯄ꯭ꯂꯅꯤꯡꯗꯀꯣ ꯑꯁ
ꯎ ꯀꯩꯁꯥꯅꯔꯤꯒꯦ
ꯗ꯭ꯔꯦ ꯍꯦ
ꯑꯗꯨꯅꯤ ꯀꯩ ꯁ ꯆꯟꯅꯔꯤ ꯀꯥꯏ ꯑꯗꯨ ꯄꯥꯁꯨ ꯁꯨ ꯀꯥꯎꯁꯦꯔꯣ
ꯗꯤ ꯀꯧꯋꯣꯅ ꯑꯩꯗꯤ ꯎꯗ꯭ꯔꯦ ꯑꯩꯒꯤ ꯅꯝꯕꯔ ꯗꯤꯂꯦꯠ ꯇꯧꯈ꯭ꯔꯕ ꯃꯥꯜꯂꯦ
ꯅꯠꯇꯦ ꯐꯖꯗ꯭ꯔꯦꯍꯦ ꯍꯥꯏꯕꯗꯣ ꯑ ꯑꯗꯨꯗꯣ ꯑꯁ ꯀꯩ ꯆꯠꯅꯔꯤꯒꯦ ꯑꯗꯨꯗꯤ ꯀꯥꯎꯕ ꯇꯠꯂꯦ ꯑꯗꯨꯗꯤ ꯀꯩ ꯆꯅꯔꯒꯦ ꯐꯖꯠ ꯗꯦ ꯐꯖꯗ꯭ꯔꯦꯍꯦ ꯑꯗꯣ ꯀꯥꯎꯑꯣ ꯅꯪꯉꯣꯟꯗ ꯍꯥꯟꯅ ꯂꯩꯔꯝꯕꯗꯣ
ꯑꯁ ꯑꯣ ꯑꯩꯉꯣꯟꯗ ꯌꯥꯝ ꯇꯧꯔꯛꯑꯦ ꯉꯔꯥꯁꯨ ꯑꯩꯅ ꯄꯥꯏꯈꯠꯇꯕꯒꯤꯅꯦ
ꯁ ꯁꯅꯒ ꯁꯅ
ꯈꯪꯗꯦ ꯀꯁꯦ ꯍꯥꯏꯔ ꯑꯁ
ꯅ ꯀ ꯀꯥꯏꯗ
ꯑꯩꯈꯣꯏꯗ ꯍꯤꯟꯅꯥꯝꯈꯛꯇ ꯅꯝꯕ꯭ꯔꯌꯦꯦ
ꯑꯩꯈꯣꯏꯗꯅ ꯄꯤꯌꯥꯁꯇꯣ ꯀꯩꯅꯣ ꯁꯦꯒꯥꯡ ꯅꯝ ꯅꯝꯃꯤ
ꯀꯗꯥꯏꯗꯒꯤ ꯅꯣꯏꯅ
ꯄꯤꯌꯥꯁ ꯇꯪꯈꯥꯏ ꯇꯧꯕꯤꯕꯗꯣ
ꯑꯩꯈꯣꯏꯗꯗꯤ ꯑꯁ ꯁꯤꯗ ꯅꯪꯃꯟꯕꯒꯤ ꯑꯁ ꯄꯜꯂꯤ
ꯎꯝ ꯎꯝ
ꯎꯝ ꯅꯪ꯭ꯔ ꯏꯇꯣꯄꯤ ꯁꯥꯏꯠꯇꯪ ꯑꯩ ꯑꯝꯇ ꯍꯤꯞꯊꯆꯒꯦ ꯑꯃꯨꯛ ꯑꯁ ꯑꯥ
ꯃꯄꯥꯟꯗ ꯊꯣꯛꯑꯣ ꯅꯝꯃꯗꯤ
ꯃꯄꯥꯟꯗ ꯁꯤꯗ ꯐꯤ ꯁꯥꯔꯒ ꯂꯩꯕ ꯃꯤ ꯑꯃ ꯊꯣꯄ ꯇꯅ ꯇꯒꯤ
ꯀꯅꯥꯔꯣ ꯅꯍꯥꯟ ꯂꯥꯛꯄ ꯃꯆꯥ ꯂꯩꯕ ꯅꯨꯄꯤꯗꯨꯔꯣ
ꯅꯠꯇꯦ ꯑ ꯅꯨꯄꯤꯗꯣ ꯑꯁ ꯃꯥ ꯌꯥꯝ ꯑꯍꯟ ꯑꯣꯏꯔꯦ
ꯊꯦꯡꯅ ꯌꯨꯝ ꯄꯥꯝ ꯂꯩꯣꯏꯔꯔ ꯑꯗꯨꯗꯤ
ꯍꯥꯏꯕꯗꯤ ꯏꯆꯦꯒꯗꯣ ꯃꯥꯔꯒ ꯀꯩꯅꯣ ꯌꯥꯝ ꯃꯥꯟꯅꯩꯌꯦꯕ ꯈꯤꯇꯪ ꯈꯛꯇꯅꯦꯕ
ꯕꯤꯔꯣꯑꯣ
ꯑꯥꯎ ꯆꯥꯎꯕ ꯀꯩꯅꯣ ꯇꯧꯕꯒꯤꯅꯦ ꯃꯥꯗꯣ ꯆꯥꯎꯗꯕꯒꯤꯅꯦꯕ ꯃꯥꯒꯤ ꯍꯛꯆꯥꯡꯗꯣ ꯂꯩꯔꯝꯒꯅꯤ ꯑꯃꯗꯤ
ꯃꯁꯥꯒ ꯑꯃ ꯔꯕꯥꯅꯤ ꯀꯇ ꯂꯩꯕ
ꯅꯠꯇꯦ ꯑꯩ ꯍꯥꯏꯕꯗꯤ ꯅꯨꯄꯤ ꯃꯆꯥ ꯂꯩꯕꯗꯣ
ꯑꯣ ꯑꯣ ꯑꯣ ꯄꯗ ꯐꯤ ꯇꯥꯏꯗꯣ ꯎ ꯁꯦꯝꯅꯦ ꯑꯗꯣ ꯅꯣꯏ ꯅꯣꯏ ꯅꯆꯦꯒ ꯆꯦ ꯍꯦꯕꯅꯥꯏ ꯍꯥꯏꯕ
ꯈꯤꯇꯪ ꯈꯥꯛꯛꯇꯅꯦꯕ ꯃꯅꯗꯤꯦ ꯃꯥꯟꯅꯗꯦ ꯀꯨꯟ ꯍꯦꯜꯂꯦ ꯍꯥꯏꯕ
ꯑ ꯍꯥꯟ ꯃꯥꯅꯤ ꯃ ꯆꯥꯎ ꯇ ꯁ
ꯑꯗꯨ ꯑꯣꯏꯔꯁꯨ ꯑꯁ
ꯁꯔꯇ ꯑꯗꯨꯝ ꯑꯍꯟ ꯃꯥ ꯎ ꯊꯁ ꯀꯣ
ꯎꯝ ꯑꯗꯣ ꯔꯨꯝ ꯈꯨꯠ ꯆꯗꯣ ꯂꯣꯏꯗ꯭ꯔꯦ
ꯆꯥꯎꯕ꯭ꯔꯣ
ꯑꯁ ꯌꯥꯝ ꯆꯥꯎꯋꯦ ꯌꯥꯝ ꯐꯩꯌꯦ
ꯁꯌꯦ ꯍꯥꯏꯕ ꯏꯉ ꯍꯥꯏꯕ
ꯎꯝ ꯁꯥꯗꯤ ꯁꯥꯗꯤ ꯁꯥꯥꯏ ꯑꯗꯨꯕꯨ ꯀꯩꯅꯣꯗꯤ ꯁꯥꯗꯦ ꯍꯥꯏꯌꯦ
ꯁꯔꯝꯅꯤ
ꯑꯗꯨ ꯑꯣꯏꯔꯁꯨ ꯌꯥꯝ ꯋꯥꯡꯉꯦ ꯍꯥꯏꯕ
ꯎꯝ
ꯋꯥꯡꯉꯒ ꯐ꯭ꯂꯣꯔꯗꯨꯁꯨ ꯀꯩꯅꯣ ꯌꯥꯝ ꯐꯩꯌꯦꯕ ꯑꯁꯤ ꯑꯩꯈꯣꯏ ꯔꯨꯝꯗꯒꯤ ꯅꯨꯄꯥ ꯑꯃ ꯔꯨꯝ ꯑꯅꯤ ꯑꯗꯨꯒꯨꯝꯕꯅꯦꯕ ꯔꯨꯝꯗꯣ
ꯑꯗꯨꯅꯥ ꯄꯩꯁꯥꯗꯣ ꯈꯤꯇꯪ ꯍꯦꯟꯕ ꯋꯥꯅꯦꯕꯀ
ꯑꯗꯨꯅꯦ ꯑꯩꯅ ꯎ ꯂꯩꯅꯤꯡꯉꯦ ꯑꯗꯨ ꯃꯐꯝꯗꯣ ꯑꯩꯅ ꯍꯥꯏꯕ ꯃꯣꯏ ꯆꯠꯅꯤꯡꯉꯥꯏ ꯃꯥꯟꯂꯦ
ꯃꯥꯂꯦ
ꯃꯥꯥꯟꯗꯦꯕ ꯁꯤ ꯑꯩ ꯑꯗꯨꯗ ꯂꯩꯕ ꯌꯥꯕ ꯑꯁꯤ ꯂꯩꯅꯤꯡꯉꯦ ꯌꯥꯝ ꯆꯥꯎꯋꯦ ꯑꯗꯨꯣ
ꯑ ꯑꯣꯏꯔ ꯑꯣꯏꯒꯦ
ꯉꯁꯅ
ꯀꯁꯨ ꯁꯅꯤꯟꯗꯒ ꯌꯦꯦ꯭ꯔꯦ
ꯍꯡ ꯆꯠꯁꯤ ꯍꯥꯏꯕ꯭ꯔꯣ
ꯍꯦꯅꯤ ꯆ ꯑꯁꯦ ꯑꯩꯗꯤ ꯀꯃꯗꯕꯤ ꯏ ꯀ
ꯃꯥꯅꯦ ꯍꯧ ꯇꯤꯒꯗꯣ ꯇꯂꯦ ꯑꯗꯨꯣ ꯍꯦꯅ ꯃꯤ ꯀꯩꯅꯣ ꯇꯧꯕꯅꯤꯅ ꯑꯗꯨꯗꯤ
ꯌꯥꯗ ꯅ ꯇꯕ ꯑꯩꯁ ꯑꯃꯨ ꯀꯗꯨ
ꯎꯝ
ꯏꯄꯅꯦ ꯇꯧꯔꯦ
ꯎꯝ
ꯀꯟꯅ ꯇꯥꯕ꯭ꯔꯥ
ꯎꯝ ꯀꯅꯗꯤ ꯇꯅꯤꯗꯤ ꯇꯅꯤ ꯇꯌꯦ
ꯄꯨꯔꯥꯗꯤꯁ ꯇ ꯑꯃꯅꯤꯅꯤ
ꯑꯗꯣ ꯎꯝ ꯎꯝ ꯍꯧꯖꯤꯛ ꯑꯃꯨꯛ ꯅꯨꯡꯁꯥ ꯊꯣꯛꯑꯕꯣ ꯑꯁ ꯅꯣꯡ ꯌꯥꯝ ꯀꯩꯅꯣ ꯄꯥꯅꯤꯡꯗꯕ ꯃꯥꯜꯂꯦ ꯍꯥꯏꯁ ꯁꯤꯗꯁꯨ ꯑꯥ ꯃꯈꯣꯟꯗꯗꯤ
ꯑꯥ ꯆꯤꯡꯗꯗꯤ ꯐꯖꯟ ꯇꯑꯌꯦꯦ ꯌꯨꯝ
ꯑ
ꯀꯟꯗꯀꯤꯤꯗꯨꯅ ꯇꯥꯔꯨꯕꯒꯦꯝꯃꯦ ꯀꯜꯂꯤꯦ
ꯆꯛꯁꯕꯗꯅ ꯃꯔꯣꯛ ꯀꯩꯅꯣ ꯇꯧꯕꯤꯕꯗꯣ ꯑꯍꯩ ꯂꯣꯏꯔꯦ ꯑꯩꯈꯣ ꯍꯧꯖꯤꯛ ꯁꯥꯕꯅ
ꯑꯁꯨ ꯑꯗꯨꯃꯥꯏꯅ ꯇꯧꯒꯂꯦ ꯀꯔꯤꯅꯣ
ꯈꯪꯗꯦ ꯑꯁ ꯑꯝꯇ ꯇꯧꯕ ꯌꯥꯗꯦ ꯑꯩꯒꯤ
ꯀꯔꯤ ꯈꯨꯠꯅꯣ ꯈꯪꯗꯦ ꯃꯔꯣꯛ ꯑꯝꯇ
ꯂꯝ ꯀꯝꯕꯜ ꯆꯂꯁꯤꯦꯒꯁꯨꯈ꯭ꯔꯔꯤꯁꯨ ꯀꯅꯥꯗ꯭ꯔꯦ
ꯔꯤꯍꯕ
ꯏ ꯂ ꯑꯃ ꯀꯣꯝꯕ ꯆꯂꯁꯤꯕ
ꯅꯗꯤ ꯀꯨꯝꯕꯩ ꯌꯥꯏꯅꯦ ꯀꯟꯇꯦꯛ ꯇꯧꯋ
ꯑꯁ ꯊ ꯀꯣꯃꯦꯗ ꯀꯃꯅꯤ ꯗꯦꯁꯤ ꯀꯣꯃꯅꯠꯇ ꯑꯩꯈꯣꯏꯅ ꯁꯦꯝꯕ ꯇꯧꯔꯁꯦ ꯍꯥꯏꯕꯗꯤ
ꯑꯍꯦꯍꯦꯍꯦ
ꯉꯝꯗ꯭ꯔꯦ ꯐꯒꯤ ꯇ ꯃꯤꯁ ꯀꯨꯝꯕ ꯉꯝꯃꯔꯣꯏ
ꯃꯗꯨꯗꯤ ꯌꯥꯝ ꯅꯩꯔꯒ ꯂꯩꯔꯝꯃꯤꯅꯦ
ꯇ꯭ꯔꯦꯁ ꯂꯩꯕ ꯃꯥꯂꯦꯀꯣ
ꯎꯝ ꯎꯗ꯭ꯔꯣ ꯊꯒꯂꯗꯣ ꯀꯩꯅꯩꯅꯣ ꯎꯗ꯭ꯔꯣ ꯊꯒꯂ ꯊꯥꯒꯠꯂꯤꯗꯣ ꯎꯗ꯭ꯔꯣꯕ ꯅꯣꯡꯃ ꯑꯩꯅ ꯏꯁꯇꯤꯇꯥꯖꯗ ꯎꯗ꯭ꯔꯣꯅ
ꯑ ꯏ꯭ꯂ
ꯕꯤꯗꯤꯑꯣ ꯀꯨꯝꯕꯥ ꯍꯥꯏꯦ ꯅꯠꯇꯦ ꯕꯤꯗꯤꯑꯣꯒꯨꯝꯕ ꯍꯥꯏꯕꯅꯤ ꯅꯣꯡꯃ ꯑꯩꯒꯨꯝꯕ ꯎꯝ ꯀꯅꯥ ꯈꯪꯅꯤ ꯍꯌꯦꯡ ꯋꯥꯏ ꯑꯩꯅ ꯑꯐꯥꯎꯕ ꯃꯤ ꯑꯣꯏꯔꯛꯑꯗꯤ ꯑꯥ ꯑꯥ ꯃꯤ ꯑꯁꯥ ꯆꯥꯎꯅ ꯂꯩꯔꯤꯅꯤ ꯀꯩꯅꯣ
ꯍ ꯑꯣꯏꯔꯁꯨ ꯂꯥꯏꯔꯤꯛ ꯍꯩꯗ꯭ꯔꯗꯤ ꯁꯨ ꯀꯩꯅꯣ ꯇꯧꯕꯅꯤꯅꯦ ꯑꯗꯨꯁꯨ
ꯃꯥꯅ ꯍꯧꯖꯤꯛ ꯑꯗꯨꯝ ꯑꯗꯨꯝ ꯈꯤꯇꯪ ꯈꯤꯇꯪ ꯑꯗꯨꯝ ꯇꯧꯔꯗꯤ ꯃꯥꯁꯨ ꯐ꯭ꯔꯥꯟꯁꯂꯑꯕ ꯀꯨꯝꯅꯤꯉ
ꯑꯦ ꯑꯁ ꯌꯦꯡꯕ ꯅꯨꯡꯉꯥꯏꯅꯤꯌꯦ ꯃꯥꯅ ꯀꯣꯃꯗꯤ ꯃꯥꯒꯤ ꯑꯦꯛꯇꯤꯡꯗꯣ
ꯍꯣꯏ
ꯊꯪꯉꯤꯗꯅ
ꯑꯁ ꯀꯣꯏꯕ ꯌꯥꯝ ꯆꯥꯔꯝꯒꯅꯤꯗꯣ ꯂꯣ ꯂꯣꯟꯅ
ꯎ ꯍꯥ ꯎꯝ ꯍꯥꯏꯖ ꯑꯩꯕꯨ ꯅꯨꯄꯥ ꯎꯅꯕ ꯆꯠꯁꯦ ꯍꯥꯏ ꯍꯥꯏꯕꯗꯣ ꯑꯩꯅ
ꯑꯥ
ꯑꯩꯅ ꯎꯔꯕꯣ ꯍꯥꯏꯔꯒ ꯎꯔꯦ ꯌꯥꯏ
ꯀ꯭ꯔꯕ ꯑꯣꯏꯔꯖꯅꯣ
ꯑꯁ ꯃꯣꯃꯣ ꯌꯣꯟꯐꯝꯒꯤꯗꯣ ꯑꯗꯨ ꯔꯣꯝꯗꯣ ꯅꯍꯥꯟꯅꯤ ꯅꯕꯥꯅꯤ ꯆꯠꯄ ꯃꯐꯝꯗꯣ ꯑꯗꯨꯔꯣꯝꯗꯒꯤꯅꯦꯕ ꯅꯨꯄꯥꯗꯣ
ꯑꯥꯎ
ꯃꯥꯅ ꯅꯨꯪꯗꯥꯪꯗꯅꯦ ꯆꯠꯁꯦ ꯍꯥꯏꯕ ꯅꯨꯪꯗꯥꯪꯗ ꯍꯥꯏꯗꯤ ꯑꯩꯗꯣ ꯀꯩꯗꯧꯅꯕꯅꯥ ꯃꯉꯣꯟꯗ ꯍꯥꯏꯗꯤ ꯃꯉꯣꯟꯗ ꯑꯗꯨꯃꯥꯏꯅ ꯈꯣꯠꯂꯛꯑꯒ ꯑꯗꯨꯃꯥꯏꯅ ꯍꯥꯏꯗꯤ ꯂꯥꯛꯏꯗꯅ ꯗꯣ ꯑꯗꯨ ꯑꯃꯨꯛ ꯀꯣꯏꯕ ꯆꯠꯁꯤ ꯍꯥꯏꯕ
ꯑꯥ
ꯑꯗꯨ ꯅꯨꯄꯥꯗꯨꯁꯨ ꯑꯩꯈꯣꯏꯒ ꯆꯞ ꯃꯥꯟꯅꯩ ꯆꯍꯤꯗꯣ
ꯑꯣ ꯑꯁ
ꯑꯗꯨ ꯆꯞ ꯃꯥꯟꯅꯕꯒꯤ ꯏꯟꯁꯥꯁꯨ ꯐꯖꯅ ꯆꯥꯏ ꯍꯥꯏꯌꯦꯦ ꯑꯗꯨꯗ ꯅ ꯊꯗꯗꯁꯄ ꯇꯗꯅꯤ ꯃꯥ ꯑꯗꯨꯨ ꯀꯧꯎ ꯍꯥꯏꯕ ꯃꯥꯜꯂꯦ